ꯇꯥ
ꯇꯥꯏꯌꯦ ꯇꯥꯏꯌꯦ
ꯎꯝ ꯀꯔꯝ ꯀꯔꯝ ꯄꯥꯜꯂꯤꯒꯦ ꯏꯇꯥꯕꯣ
ꯁꯦꯕꯣꯠ ꯃꯥꯏꯔꯦꯟ ꯍꯩꯅꯧ ꯁꯦꯝ ꯑꯪꯒꯨꯔ ꯄꯥꯟꯕꯒꯨꯝ ꯄꯪ ꯄꯥꯟ ꯄꯥꯜꯂꯤ
ꯄꯥꯜꯣ ꯄꯥꯂꯣ ꯃꯨꯟꯗ꯭ꯔꯤꯕꯥꯎ ꯄꯥꯜꯣ ꯀꯣ ꯏꯇꯥ ꯃꯔꯛꯇ ꯀꯦꯂꯛ ꯀꯅꯨ
ꯑꯁ ꯃꯨꯟꯕ ꯍꯦꯟꯗꯣꯛꯇꯅ ꯄꯠꯄ ꯍꯧꯔꯦꯗ
ꯄꯠꯂꯕ
ꯄꯠꯂꯦ ꯍꯥꯔ ꯅꯨꯡꯁꯨ ꯆꯥꯏꯅꯕ ꯄꯩꯁꯥ ꯂꯩꯇ꯭ꯔ ꯃꯤꯅ ꯄꯠꯂꯦ
ꯎꯝ
ꯍ
ꯆꯥꯛ ꯏꯁꯤꯡ ꯀꯃꯥꯏ ꯀꯃꯥꯏꯅ ꯇꯧꯔꯕ ꯉꯁꯤꯗꯤ
ꯆꯥꯛ ꯏꯁꯤꯡ ꯃꯤꯅ ꯑꯄꯤꯕ ꯈꯔꯗꯣ ꯄꯪꯆꯥꯥ ꯆꯥꯔ ꯄꯪ ꯂꯩ ꯂꯩꯔꯤ ꯍꯋꯥꯏ ꯊꯣꯡꯕ
ꯑꯣꯟꯊꯣꯛꯅ ꯅꯨꯡꯉꯥꯏꯖꯔꯤꯗꯀꯣ ꯏꯇꯥꯗꯤ
ꯅꯨꯡꯉꯥꯏꯕꯗ ꯂꯣꯏꯔꯦꯗ ꯅꯪꯗꯤ ꯀꯔꯝ ꯀꯔꯝ ꯇꯧꯔꯤꯒꯦ
ꯑꯩꯁꯨ ꯃꯨꯟꯗ꯭ꯔꯤꯐꯥꯎ ꯄꯥꯜꯂꯤꯌꯦ ꯍ ꯅꯨꯡꯁꯥꯁꯦ ꯑꯃꯨꯛ ꯁꯥꯒꯠꯂꯛꯑꯦ ꯉꯁꯤꯒꯤ ꯅꯣꯡ ꯆꯨꯒꯗ꯭ꯔꯥ ꯈꯟꯕꯅꯦꯕ ꯆꯨꯗꯦꯕ ꯅꯨꯡꯁꯥ ꯑꯃꯨꯛ ꯁꯥꯒꯠꯂꯛꯀꯅꯤ ꯅꯣꯡ ꯑꯃꯨꯛ ꯃꯪꯒꯅꯤ ꯀꯔꯤꯅꯣ ꯍꯟꯗꯛꯀꯤ ꯅꯣꯡꯁꯤꯕꯣ ꯇꯁꯦꯡꯅ ꯇꯥꯔꯔꯣꯏ ꯍꯥꯏꯔꯦ ꯖꯥꯠ
ꯈꯪꯍꯧꯗꯅ ꯍꯦꯛꯇ ꯖꯣꯝ ꯖꯣꯝ ꯑꯃ ꯆꯨꯊꯔꯛ ꯀꯅꯤ ꯂꯝꯕꯤ ꯏꯐꯨꯜ ꯐꯥꯖꯤꯟꯅꯕ ꯂꯝꯕꯤ ꯂꯩꯈꯣꯝ ꯊꯣꯛꯄꯒꯤ ꯅꯣꯡ ꯈꯨꯆꯨ ꯍꯦꯛꯇ ꯇꯥꯏ ꯑꯗꯒꯤ ꯑꯁꯣꯝ ꯂꯧ ꯎꯅꯔꯤꯁꯤꯡꯁꯤꯗꯅ ꯑꯃꯨꯛ ꯏꯁꯤꯡ ꯋꯥꯠꯄꯒꯤ ꯍꯧꯖꯤꯛ ꯌꯥꯝ ꯋꯥꯅꯔꯤ
ꯎꯝ
ꯐꯖꯅ ꯆꯨꯕꯤꯒꯦꯒ ꯐꯖꯅ ꯆꯨꯕꯤꯕꯁꯨ ꯅꯠꯇꯕ
ꯑꯗꯨ ꯑꯗꯨꯅꯦ ꯅꯣꯡꯁꯦ ꯐꯖꯅ ꯆꯨ ꯇꯔꯗꯤ ꯂꯧ ꯀꯩꯀꯥꯁꯦ ꯐꯖꯅ ꯄꯥꯟꯕ ꯌꯥꯔꯅꯦꯕ ꯃꯍꯧꯁꯥꯗꯤ ꯂꯧ ꯄꯥꯟꯕ ꯍꯧꯖꯤꯛ ꯐꯧꯒꯥꯁꯦ ꯃꯌꯥꯝ ꯋꯥꯡꯗꯅ ꯄꯨꯡꯁꯪ ꯁꯪꯕ ꯃꯇꯝꯅꯦꯕ ꯍꯟꯗꯛꯇꯤ ꯂꯧ ꯑ ꯂꯩꯇꯨꯝ ꯃꯔꯛꯇ ꯂꯧ ꯈ꯭ꯔ ꯈ ꯍꯧꯕꯗꯣ ꯎꯒ ꯅꯠꯇꯅ ꯎꯗ꯭ꯔꯦ
ꯈꯪꯗꯦꯗ ꯇꯧꯔꯤꯁꯦ
ꯑꯋꯥꯕꯒꯤ ꯑꯋꯥꯕ ꯉꯥꯛꯇ ꯎ ꯋꯥ ꯐꯪꯉꯦ ꯂꯣꯏ ꯌꯥꯟꯊꯠꯅꯔ꯭ꯔꯦꯗꯣ
ꯃꯥꯅꯤ ꯑꯁ ꯆꯤꯡꯗꯒ ꯀꯧꯊꯣꯏꯁꯤꯗꯤ ꯃꯔꯨ ꯄꯨꯔꯥ ꯀꯣꯛꯄꯤꯅꯤꯀꯣ ꯏꯁꯤꯡꯉꯩ ꯃꯔꯨ ꯂꯣꯏ ꯀꯣꯛꯊꯣꯔꯛꯑꯗꯤꯅꯦ ꯎꯄꯥꯏ ꯁꯨꯡ ꯂꯣꯏ ꯂꯩꯇꯦ ꯏꯁꯤꯡꯉꯩ ꯌꯥꯝ ꯀꯣꯝꯖꯥꯎ ꯀꯣꯝꯖꯥꯎ ꯇꯧꯔꯒ ꯊꯝꯅꯕꯗꯅꯨꯡꯉꯥꯏꯔꯦ ꯈ꯭ꯋꯥꯏ ꯂꯥꯁꯇꯗꯤ ꯍꯌꯦꯡ ꯋꯥꯏ ꯌꯨꯝꯗ ꯑꯃ ꯔꯥꯖꯁꯊꯥꯟꯒꯨꯝꯕꯗ ꯁꯥꯕ ꯌꯨꯝ ꯃꯊꯛꯇ ꯀꯩ ꯇꯧꯕꯗꯣ ꯔꯨꯇꯣꯞꯇ ꯏꯁꯤꯡ ꯌꯣꯛꯅꯕ ꯇꯧꯔꯒ ꯀꯂꯦꯛꯁꯟ ꯇꯧꯕꯗꯣ ꯌꯨꯝ ꯃꯈꯥꯗ ꯇꯦꯡꯀꯤ ꯁꯥꯔ ꯊꯝꯕꯗꯣ ꯑꯗꯨꯃꯥꯏꯅ ꯇꯧꯔꯛꯇꯣꯏꯅꯦ ꯑꯩꯈꯣꯏ ꯑꯩꯈꯣꯏ ꯁꯤꯗꯁꯨ ꯑꯗꯤ ꯇꯣꯔꯦꯡꯇꯦ ꯀꯥꯖꯨ ꯏꯁꯤꯡꯁ ꯂꯣꯏ ꯀꯣꯛꯊꯣꯔꯛꯑꯗꯤ ꯆꯨꯞꯁꯟꯗ꯭ꯔꯕꯅꯤꯅ ꯈꯔ ꯂꯩꯔ ꯑꯗꯨꯝ ꯀꯪꯈ꯭ꯔꯅꯦꯕ ꯅꯣꯡ ꯆꯨꯔꯀꯥꯟꯗ ꯖꯣꯔ ꯂꯥꯛꯑꯅꯤ ꯂꯩꯈꯣꯝ ꯂꯩꯅꯥꯡꯗꯣ ꯂꯣꯏꯅ ꯆꯦꯟꯊꯔꯛꯑꯒ ꯑꯗꯨꯒ ꯇꯨꯔꯦꯟꯁꯤꯡꯗꯨ ꯄꯨꯨꯖꯅꯅꯦ ꯑꯗꯒꯤ ꯏꯁꯤꯡꯗꯨꯁꯨ ꯐꯥꯖꯤꯟꯗ꯭ꯔꯕꯅꯤꯅ ꯈꯖꯤꯛ ꯈꯖꯤꯛ ꯊꯥꯔꯛꯀꯗꯕꯗꯣ ꯊꯥꯔꯛꯑꯔꯣ ꯂꯣꯛꯇ ꯏꯁꯤꯡ ꯆꯦꯟꯊꯅꯤꯡꯉꯥꯏ ꯂꯩꯇꯗꯅ ꯍꯌꯦꯡ ꯏꯁꯤꯡ ꯄꯨꯔꯥ ꯀꯪꯈꯤꯕꯁꯨ ꯌꯥꯏ ꯃꯇꯝ ꯑꯃꯗꯗꯤ ꯑꯩꯗꯤ ꯍꯌꯦꯡ ꯏꯆꯥ ꯏꯁꯨꯒꯤ ꯔꯨꯞꯇꯣꯞꯇ ꯏꯁꯤꯡ ꯌꯣꯛꯅꯕꯗ ꯍꯥꯞꯐꯧꯔꯁꯔ ꯈꯪꯗꯦꯅꯦ ꯌꯨꯝ ꯁꯥꯕꯗ ꯑꯗꯣ ꯇꯥꯕ꯭ꯔꯣ ꯇꯄ꯭ꯔꯣ ꯅꯨꯡ ꯍꯥꯏꯥꯏ ꯇꯃ ꯁꯅꯁꯨꯅꯍꯦ ꯁꯅꯁꯨꯅꯍꯦ ꯎꯝ ꯏꯁꯤꯡ ꯐꯖꯅ ꯐꯪꯗ꯭ꯔꯕꯅꯤꯅ ꯂꯧꯃꯤꯁꯤꯦ ꯅ ꯃꯅꯤ ꯈꯣꯡꯉꯦ ꯀꯞꯅꯔꯦ ꯍꯧꯖꯤꯛ ꯍꯟꯗꯛ ꯆꯍꯤ ꯐꯧ ꯌꯥꯝ ꯇꯥꯡꯒꯅꯤ ꯏꯁꯤꯡꯁꯨ ꯏꯁꯤꯡꯁꯨ ꯌꯥꯝ ꯋꯥꯒꯅꯤ ꯍꯟꯇꯛꯇꯤ ꯑꯋꯥꯕꯩ ꯑꯋꯥꯕ ꯑꯃꯇ ꯉꯥꯏ ꯑꯗꯒꯤ